ꯑꯣ ꯍꯜꯂꯣ
ꯎꯝ ꯇꯥꯏ ꯇꯥꯏ
ꯀꯩꯗꯧꯔꯤꯅꯣ
ꯀꯩꯝ ꯇꯥꯎꯗꯗ
ꯑꯁ ꯅꯪꯗꯤ ꯆꯥꯛ ꯀꯥꯡ ꯉꯟꯅ ꯆꯥꯈ꯭ꯔꯕ ꯃꯥꯜꯂꯦ
ꯑꯥꯎ ꯉ ꯂꯅꯁꯤ
ꯑꯩꯗꯤ ꯑꯩꯗꯣ ꯑꯃꯨꯛ ꯍꯧꯒꯠꯂꯛꯑꯒ ꯊꯕꯛ ꯀꯩꯀꯩꯃꯨꯛ ꯂꯁꯜꯂꯦ ꯆꯥꯛꯁꯨ ꯑꯩꯅ ꯂꯣꯏ ꯊꯣꯡꯉꯦ ꯑꯃꯨꯛ ꯃꯤ ꯃꯌꯥꯝ ꯆꯥꯔꯨꯔ ꯀꯣꯟꯅ ꯑꯃꯨꯛ ꯐꯦꯡ
ꯑꯣ ꯑꯩꯗꯤ ꯑꯩꯈꯣꯏ ꯃꯥ ꯊꯣꯛꯣꯡꯑꯦ ꯑꯗꯣ ꯑꯩꯅ ꯍꯧꯒꯠꯂꯒ ꯂꯩꯀꯥꯏ ꯉꯥꯏꯍꯥꯛ ꯀꯣꯏꯕꯤꯔꯨꯔꯦ ꯑꯩꯈꯣꯏ ꯑꯉꯥꯡꯈꯩ ꯂꯧꯕꯤꯔꯨꯔꯦ ꯑꯗꯨꯒ ꯍꯂꯥ ꯇ ꯀꯣ ꯂꯤꯛꯊꯦꯡ ꯇꯦꯗꯣ ꯏꯔꯨꯖꯔꯒ ꯂꯩꯔꯦ
ꯅꯪꯅ ꯊꯥꯒꯠꯂꯛꯏꯗꯨ ꯀꯅꯥꯅꯣ ꯑꯉꯥꯡ ꯃꯆꯥ ꯑꯃ
ꯑꯩꯈꯣꯏ ꯀꯀꯥꯒꯤ ꯃꯆꯥꯅꯦ
ꯅꯪꯒꯤꯗꯤ ꯅꯆꯥꯕꯨ ꯑꯣꯏꯕ ꯌꯥꯔꯅꯤ
ꯍꯥꯏꯅꯔꯝꯃꯤꯅꯦꯕꯦꯕ ꯉꯁꯥꯏꯗ ꯑ ꯍꯥꯏꯗꯤ ꯃꯆꯤꯟ ꯃꯅꯥꯎꯁꯦ ꯆꯍꯤ ꯇꯃꯥ ꯇꯃꯥꯗ ꯑꯗꯨꯝ ꯈꯦꯅꯔꯦꯅ
ꯍꯣꯏ ꯅꯣꯏꯒꯤ ꯑꯕꯦꯝ ꯑꯗꯨꯁꯨ ꯅꯪ ꯅꯆꯥꯒꯃꯥꯏꯅ ꯌꯣꯛꯇ꯭ꯔꯥ
ꯑ ꯑꯗꯨꯝ ꯑꯗꯨꯣ ꯇꯧꯋꯤꯗꯅ ꯃꯥꯅꯕꯕꯨ ꯈꯔꯕꯨ ꯆꯥꯎꯔꯛꯂꯦ
ꯑꯣ ꯍꯣꯏ ꯑꯃꯗꯨꯁꯨ ꯅꯪꯅ ꯅꯆꯥ ꯑꯣꯏꯅ ꯌꯣꯛꯄ ꯌꯥꯔꯅꯤ ꯍꯥꯏꯕ
ꯑꯗꯒꯤ ꯑꯃ ꯑꯉꯥꯡ ꯑꯃ ꯂꯩꯕꯗꯣ ꯍꯧꯖꯤꯛꯀꯤ ꯃꯊꯛ ꯑꯃ ꯂꯩꯕꯗꯣ ꯈꯪꯕ꯭ꯔꯥ ꯑꯗꯨꯗꯤ ꯄꯨꯔꯥ ꯏꯆꯥꯗꯧꯅꯅꯦ ꯈꯜꯂꯤꯁꯦ ꯍꯦꯛ ꯄꯣꯛꯂꯛꯄ ꯄꯣꯛꯄꯗꯒꯤꯩ ꯍꯧꯅꯀꯣ ꯏꯆꯥ ꯇꯣꯝꯕ ꯏꯆꯥ ꯇꯣꯝꯕꯅ ꯍꯕ꯭ꯔꯥ ꯍꯧꯖꯤꯛ ꯑꯃ ꯄꯣꯛꯏꯁꯦ ꯑꯁꯤꯗꯤ ꯑ ꯏꯆꯥ ꯅꯠꯇꯦ ꯅꯪꯅꯤ ꯑꯩ ꯏꯆꯥꯗꯤ ꯑꯩ ꯏꯆꯥ ꯇꯣꯟꯝꯕ ꯑꯗꯨꯝ ꯀꯧꯔꯤꯅꯦ
ꯑ ꯑ
ꯑ ꯎ ꯏꯁꯇꯥ ꯇꯣꯛꯟ ꯀꯥꯏ ꯀꯧꯔꯃꯤ
ꯑꯣ ꯑꯦ ꯅꯪꯅꯤ ꯅꯁꯥ ꯂꯣꯏ ꯑꯣꯏꯕ ꯌꯥꯔꯦ ꯍꯥꯏꯕ ꯅꯣꯏ ꯀꯥꯒꯤ ꯅꯨꯄꯤꯗꯨ ꯅꯪꯒꯤ ꯕꯦꯁꯄꯨ ꯑꯣꯏꯁꯜꯂꯛꯑꯅꯤ
ꯑ ꯇꯧꯕꯗꯤ ꯃꯌꯨꯝ ꯌꯥꯝ ꯊꯦꯛꯅ ꯄꯥꯟꯕ ꯑꯩꯈꯣꯏ ꯏꯗꯣꯝ ꯆꯥꯖꯒꯥꯁꯨ ꯑꯗꯨꯅ ꯑꯗꯨꯅ
ꯅꯣꯏꯒꯤ ꯍꯟꯗꯛ ꯑꯉꯥꯡꯒꯤ ꯑꯃ ꯎꯝ ꯁꯁꯇꯤꯒ ꯊꯧꯕꯗ ꯑꯣꯏꯔꯗꯤ ꯅꯣꯏꯒꯤ ꯑꯣꯒ ꯊꯣꯡꯒ ꯇꯧꯕꯗꯣ ꯇꯧꯕ꯭ꯔꯥ
ꯇꯧꯋꯦ ꯑꯗꯨꯗꯅꯦ ꯑꯩꯅ ꯆꯥꯗꯦ ꯍꯥꯏꯗꯣ
ꯎꯝ
ꯑꯗꯨꯝ ꯆꯥꯎꯅ ꯇꯧꯋꯦꯕꯀꯣ ꯍꯥꯏꯗꯤ ꯑꯩꯈꯣꯏ ꯀꯩꯅꯒꯤ ꯃꯣꯏ ꯊꯕꯛ ꯇꯧꯃꯤꯟꯅꯕ ꯃꯤꯁꯨ ꯂꯥꯛꯄ ꯑꯗꯗꯒꯤ ꯁꯥꯒꯩꯁꯨ ꯑꯗꯨꯝ ꯆꯥꯎꯋꯦꯕ ꯑꯩꯈꯣꯏꯒꯤ ꯈꯤꯇꯪ ꯑꯗꯨ ꯆꯥꯕꯒꯤꯗꯣ ꯎꯝ ꯂꯦꯝꯃꯦꯗ ꯌꯥꯝꯅ ꯂꯦꯝꯕꯁꯨ ꯂꯦꯝꯃꯦ ꯑꯣꯛ ꯑꯃ ꯍꯥꯠꯂꯝꯕꯅꯤꯅ ꯂꯦꯝ ꯇꯥꯕꯅꯤ
ꯍꯣꯏ ꯌꯩꯊꯣꯛꯑꯒ ꯅꯣꯏꯒꯤ ꯊꯝꯕꯤꯗꯨꯣ ꯊꯝꯗ꯭ꯔꯣ
ꯊꯝꯗ꯭ꯔꯦ ꯑꯗꯨꯝ ꯅꯨꯃꯤꯗꯥꯡꯗꯅꯦ ꯑꯗꯨꯝ ꯑꯌꯨꯛꯁꯨ ꯑꯌꯨꯛꯁꯨ ꯆꯥꯔꯦꯗꯅ ꯅꯨꯃꯤꯗꯥꯡꯗ ꯑꯃꯨꯛ ꯁꯥꯒꯩ ꯀꯒ ꯇꯧꯔꯒ ꯑꯩꯈꯣꯏ ꯍꯦꯟꯅ ꯀ꯭ꯂꯣꯖ ꯑꯣꯏꯅꯕꯗꯣ
ꯑ
ꯑꯗꯨꯃꯥꯏꯅ ꯇꯧꯔ ꯆꯥꯔꯦ ꯃꯣꯏ ꯅꯨꯄꯥ ꯅꯨꯄꯥ ꯀꯩ ꯅꯨꯄꯥ ꯆꯥ ꯐꯕꯅꯤꯅ ꯑꯗꯨꯝ ꯃꯣꯏ ꯑꯗꯨꯝ ꯅꯨꯄꯥ ꯊꯕꯛ ꯀꯩꯀꯥ ꯅꯣꯝꯕ ꯌꯥꯎꯕꯤꯕꯈꯩꯗꯨꯁꯨ ꯂꯣꯏ ꯆꯥꯔ ꯑꯗꯨꯃꯥꯏꯅ ꯇꯧꯔꯦ ꯊꯝꯗ꯭ꯔꯦ ꯑꯗꯒꯤ ꯑꯗꯨꯝ ꯑꯩꯈꯣꯏ ꯅꯤꯅꯤ ꯂꯥꯛꯄ ꯈꯣꯠꯄꯗꯣ ꯃꯣꯏꯁꯨ ꯃꯆꯥꯈꯩ ꯆꯥꯕ ꯃꯣꯏ ꯑꯉꯥꯡꯈꯩ ꯆꯥꯅꯕꯅꯦꯅ ꯄꯨꯈꯤꯕ ꯌꯣꯝꯃ ꯌꯣꯝꯃꯒ ꯑꯗꯨꯃꯥꯏꯅ ꯇꯧꯅꯔ
ꯑ ꯅꯣꯏꯒꯤ ꯑꯗꯨ ꯊꯣꯡꯉꯤꯗꯣ ꯀꯅꯥꯅ ꯊꯣꯡꯉꯤꯅꯣ ꯅꯣꯏꯅ ꯊꯣꯡꯖꯔꯤꯔꯣ ꯅꯠꯇ꯭ꯔꯒ ꯕꯥꯃꯣꯟꯒꯨꯝꯕꯅ ꯊꯣꯡꯉ ꯔꯛ ꯃꯥꯏꯅꯤꯅꯣ
ꯎꯝ ꯉꯥꯗꯤꯅꯦ ꯉꯥꯗꯤ ꯄꯕꯥꯥꯃꯣꯅ ꯇꯧꯋꯦꯕ ꯉꯥꯒꯨꯝꯕ ꯊꯣꯡꯕꯗꯗꯤ ꯑꯗꯨꯝ ꯁꯤ ꯂꯨ ꯍꯣꯡꯕ ꯑꯣꯏꯒꯦꯔꯥ ꯑꯦꯅꯤ ꯀꯩꯅꯣꯃꯗ ꯑꯗꯨꯝ ꯉꯥꯒꯤ ꯊꯧꯔꯝꯗꯗꯤ ꯑꯃꯨꯛꯅ ꯑꯗꯨꯝ ꯇꯧꯔꯦꯗꯅ ꯑꯗꯨꯒ ꯁꯨꯃꯥꯏꯅ ꯑꯣꯛꯀꯨꯝꯕ ꯁꯥꯒꯨꯝꯕ ꯊꯣꯡꯕꯗꯗꯤ ꯑꯗꯨꯝ
ꯑꯍꯟꯗꯤ ꯀꯥ ꯍꯦꯟꯅ ꯌꯥꯎꯗꯦ ꯑꯍꯟ ꯌꯥꯎꯔꯁꯨ ꯍꯣꯏ ꯈꯔ ꯅꯍꯥ ꯑꯣꯏꯕ ꯑꯗꯣ ꯑꯃꯣꯏ ꯇꯥꯔ ꯊꯣꯡꯗꯕ
ꯑꯗꯣ ꯑꯩꯅ ꯎꯕꯗꯅꯦ ꯑꯇꯣꯞꯄ ꯂꯝꯒꯤꯗꯣ ꯃꯣꯏꯒꯤ ꯍꯥꯏꯗꯤ ꯕꯤꯗꯤꯑꯣꯒ ꯎꯕꯗ ꯑꯗꯨꯗꯅꯦ ꯃꯣꯏꯒꯤꯗꯤ ꯄꯥꯈꯪ ꯃꯆꯥ ꯎꯝ ꯅꯣꯏꯒꯤ ꯂꯝꯒꯤ ꯄꯥꯈꯪꯗꯣ ꯑꯗꯨ ꯃꯌꯥꯝꯅꯒ ꯇꯧꯔꯒ ꯃꯣꯏꯅꯒ ꯂꯣꯏ ꯇꯧꯖꯩꯑꯦ
ꯇꯧꯋꯦ ꯇꯧꯋꯦ ꯑꯗꯨꯅꯦ ꯑꯩꯈꯣꯏꯁꯤꯁꯨ ꯀꯣꯟ ꯐꯦꯡꯕ ꯃꯤꯒ ꯅꯦꯛꯑꯦꯕꯀꯣ
ꯎꯝ
ꯑꯗꯨꯣ ꯀꯣꯟ ꯐꯦꯝꯕ ꯃꯤꯈꯩꯗꯨꯗꯤ ꯍꯔꯥꯎꯔꯕ ꯍꯪꯕ꯭ꯔꯥ ꯍꯥꯏꯗꯤ ꯆꯥꯔꯝ ꯊꯛꯑꯝꯕꯩ ꯀꯩꯗ ꯅꯨꯄꯥ ꯃꯆꯥ ꯀꯩꯗꯤ ꯑꯗꯨꯝ ꯑꯩꯈꯣꯏꯗꯤ ꯂꯣꯏꯅ ꯄꯨꯈꯠꯈ꯭ꯔꯦꯕ ꯍꯥꯏ ꯃꯣꯏꯗꯤ ꯐꯦꯡ ꯑꯃꯈꯛꯇꯪ ꯑꯣꯏꯔꯦ ꯁꯦꯡꯕꯗꯣ ꯌꯥꯎꯗ꯭ꯔꯦꯗꯅ
ꯎꯝ
ꯍꯣꯏ ꯍꯔꯥꯎ ꯍꯔꯝꯅꯤ ꯀꯣꯟ ꯐꯦꯡꯕꯤꯒꯗꯣ
ꯑꯣꯝ ꯑꯩꯅ ꯍꯧꯖꯤꯛ ꯎꯕ ꯚꯤꯗꯤꯑꯣꯗꯨꯁꯨ ꯊꯣꯡꯕ ꯀꯩꯀꯩꯁꯤꯁꯨꯅꯦ ꯃꯣꯏꯒꯤ ꯄꯥꯈꯪ ꯃꯌꯥꯝꯁꯤꯅ ꯂꯣꯏ ꯊꯣꯡꯉꯦꯗꯅ
ꯍꯣꯏ ꯍꯣꯏ ꯅꯍꯥ ꯑꯗꯩꯗꯤ ꯑꯗꯨꯝ ꯑꯍꯟ ꯑꯃꯅꯤꯗꯤ ꯑꯗꯨꯝ ꯇꯥꯛ ꯇꯥꯛꯄꯤ ꯈꯣꯠꯄꯤ ꯇꯧꯕꯒꯤꯗꯤ ꯌꯥꯎꯕꯅꯦꯕ
ꯑꯥ ꯑꯥ
ꯆꯥꯎꯔꯥꯛꯅ ꯌꯥꯎꯕꯗꯣ ꯑꯃꯨꯛ ꯀꯩꯅꯣ ꯇꯧꯔꯒ ꯑꯗꯨꯃꯥꯏꯅ ꯇꯧꯕꯅꯦꯕ ꯑꯗꯨꯅ ꯍꯥꯟꯅꯗꯤ ꯊꯣꯡꯕꯅꯦꯕ
ꯍꯣꯏ ꯑꯗꯨꯒ ꯁꯤꯡꯖꯨꯒ ꯁꯨꯔ ꯆꯥꯏꯑ ꯃꯣꯏ ꯑꯣꯀꯦ ꯁꯤꯡꯖꯨꯒ ꯁꯨꯔꯒ
ꯍꯣꯏ ꯑꯩꯈꯣꯏ ꯑꯩꯈꯣꯏ ꯄꯥꯛ ꯑꯗꯣ ꯃꯣꯏ ꯑꯣꯛ ꯑꯃ ꯇꯧꯔꯦ ꯑꯗꯣ ꯑꯣꯛ ꯇꯧꯔꯁꯨꯅꯦ ꯍꯪꯉꯕ ꯕꯕꯥ ꯃꯣꯟꯅ ꯌꯦꯟꯕꯗꯣ ꯂꯣꯏ ꯆꯥ ꯉꯥ ꯈꯛꯇꯅꯤ ꯆꯥꯗꯕ ꯀꯦꯌꯔ ꯇꯧꯏ ꯍꯩ ꯍꯩ ꯊꯣꯡꯉꯤ ꯑꯗꯨ ꯂꯣꯏ ꯆꯥꯔꯦ ꯍ ꯑꯩꯈꯣꯏꯕꯨꯗꯤ ꯉꯥꯗ ꯐꯝꯃꯦ ꯑꯩꯈꯣꯏ ꯑꯩ ꯑꯩ ꯏꯅꯥꯎꯄꯤꯗꯨꯁꯨ ꯉꯥꯗ ꯐꯝꯂꯦ ꯃꯥꯁꯨ ꯑꯩ ꯆꯥꯗꯕꯗꯨꯗ ꯃꯥꯁꯨ ꯃꯊꯟꯇ ꯀꯩꯅꯣ ꯇꯧꯕꯗꯣ ꯇꯟꯕꯒꯤ ꯑꯩ ꯉꯥꯏꯍꯥꯛꯇ ꯑꯗꯨꯝ ꯐꯝꯈ꯭ꯔꯦ ꯃꯥꯁꯨ ꯅꯨꯃꯤꯗꯥꯡꯕꯨꯗꯤ ꯃꯥ ꯆꯥꯏ
ꯑꯣꯝ
ꯑꯗꯨꯗꯤ ꯑꯩꯗꯤ ꯆꯥꯗ꯭ꯔꯦ ꯑꯩ ꯎꯔꯨꯕꯗꯒꯤ ꯑꯩꯗꯤ ꯚꯤꯗꯤꯑꯣꯗꯣ
ꯅꯪꯗꯣ ꯅ ꯌꯨꯝꯗ ꯇꯧꯔꯒ ꯑꯗꯨ ꯆꯥꯗꯕ ꯉꯝꯃꯕꯅꯤꯀꯣ ꯍꯧꯖꯤꯛꯁꯦ
ꯅꯠꯇꯦ ꯑꯩꯗꯣ ꯚꯤꯗꯤꯑꯣꯗꯣ ꯎꯔꯨꯕꯩꯅꯦ ꯍꯥꯏꯕ ꯑꯇꯩꯒꯤ ꯅꯠꯇꯦ ꯍꯥꯏꯕ
ꯅꯦ ꯍꯥꯏꯗꯤ ꯍꯥꯟꯅꯗꯤꯅꯦ ꯍꯪꯕ꯭ꯔꯥ ꯑꯩꯁꯦ ꯉꯁꯤ ꯆꯥꯕ ꯑꯣꯏꯔꯁꯨꯅꯦ ꯑꯗꯨꯝ ꯚꯗꯤꯑꯣ ꯑꯃꯃꯨ ꯎꯔꯛꯄꯗ ꯑꯗꯨꯝ ꯆꯥꯅꯤꯡꯉ ꯂꯩꯕꯅꯦꯕ ꯑꯗꯨꯝ ꯅꯣꯡꯃꯒꯤ ꯈꯔ ꯈꯔ ꯈꯔ ꯑꯗꯨꯝ ꯆꯥꯕ ꯆꯥꯅꯤꯡꯉ ꯑꯗꯨꯝ ꯂꯩꯕꯗꯣ ꯑꯗꯨ ꯑꯣꯏꯔꯝꯕꯅꯦꯕ ꯌꯥꯝꯅ ꯆꯥꯗ꯭ꯔꯁꯨ ꯑꯗꯣ ꯍꯧꯖꯤꯛꯇꯤ ꯍꯧꯖꯤꯛꯇꯤ ꯚꯤꯗꯤꯑꯣ ꯎꯕꯁꯦ ꯑꯩ ꯅꯉꯣꯟꯗ ꯍꯥꯏꯗ꯭ꯔꯥ ꯑꯩ ꯆꯥꯅꯤꯡꯕ ꯐꯥꯎꯗ꯭ꯔꯤꯑꯅ ꯑꯩ ꯈꯜꯂꯦ ꯐꯥꯎꯔꯛꯀꯗ꯭ꯔꯗꯤ ꯈꯪꯗꯦ ꯐꯥꯎꯕꯗꯤ ꯐꯥꯎꯔꯛ ꯑꯗꯨꯝ ꯇꯥꯔꯝꯕ ꯃꯤꯅꯤꯅ ꯈꯔ ꯍꯪꯒꯣꯏꯕꯗꯣ ꯐꯔꯀꯥꯟꯗ ꯑꯗꯣ ꯍꯧꯖꯤꯛꯀꯤ ꯑꯣꯏꯅꯗꯤ ꯑꯗꯩ ꯂꯨꯍꯣꯡꯕ ꯑꯃꯁꯨ ꯑꯩꯅ ꯆꯠꯇ꯭ꯔꯦꯅ ꯍꯥꯏꯕꯗꯣ ꯑꯩꯈꯣꯏ ꯁꯤꯗꯗꯤ ꯂꯣꯏ ꯇꯧꯋꯦꯕ ꯑꯗꯨꯝ ꯄꯨꯡꯆꯥ ꯆꯥꯏꯗꯦ ꯈꯪꯗꯦ ꯆꯥꯕꯩ ꯊꯧꯔꯝ ꯉꯥꯛꯇꯗ ꯇꯥꯈ
ꯅꯣꯏꯒꯤ ꯂꯩꯀꯥꯏꯗ ꯃꯤ ꯑꯃ ꯂꯨꯍꯣꯡꯒꯦ ꯈꯜꯂꯁꯤꯅꯦ ꯅꯣꯏꯁꯨ ꯂꯣꯏ ꯆꯥꯕ ꯆꯠꯇꯣꯏ ꯅꯠꯇ꯭ꯔꯣ
ꯆꯠꯂꯤꯅꯦ ꯑꯗꯨꯝ ꯑꯌꯥꯝꯕ ꯈꯪꯗꯦ ꯃꯤ ꯃꯤ ꯃꯥꯒꯤ ꯃꯇꯨꯡ ꯏꯜꯂꯦꯕ ꯑꯩꯈꯣꯏꯕꯨꯗꯤ ꯂꯩꯁꯥꯕꯤꯒꯤ ꯆ ꯌꯦꯟꯊꯣꯛ ꯌꯦꯟꯁꯤꯟ ꯊꯕꯛ ꯀꯩ ꯇꯧꯕꯒꯤ ꯆꯠꯂꯝꯅꯤꯅ ꯑꯗꯨꯝ ꯆꯥꯛ ꯆ ꯆꯥꯕꯣ ꯆ ꯆꯥꯎꯕꯣ ꯑꯗꯨꯝ ꯆꯥꯏꯗꯅ ꯑꯗꯨꯒ ꯁꯥꯒꯩꯁꯤꯗꯤ ꯄꯨꯔꯥ ꯀꯝꯄꯜꯁꯔꯤꯅꯦꯕ ꯁꯥꯒꯩꯗ ꯌꯥꯎꯗꯕ ꯁꯨꯡꯌꯥ ꯌꯥꯗꯦ ꯑꯗꯨꯒ ꯁꯥꯒꯩ ꯅꯠꯇꯕꯗꯁꯨ ꯑꯩꯈꯣꯏ ꯃꯥꯃꯥꯍꯣꯏꯗꯤ ꯆꯠꯇꯦꯕ ꯁꯥꯒꯩ ꯅꯠꯇ꯭ꯔꯒꯗꯤ ꯑꯗꯨꯒ ꯃꯣꯏ ꯁꯥꯒꯩ ꯅꯠꯇ꯭ꯔꯁꯨ ꯈꯔ ꯆꯠꯄ ꯑꯗꯨꯝ ꯌꯥꯎꯋꯦꯕ ꯈꯔ ꯆꯠꯆꯕ ꯑꯗꯨꯒ ꯀꯩꯁꯨ ꯑꯗꯨꯝ ꯇꯧꯅꯕꯅꯤꯅ ꯀꯩꯁꯨꯅꯣ ꯑꯗꯨꯗ ꯀꯥ ꯍꯦꯟꯅꯔꯒ ꯇꯣꯝꯗꯩ ꯑꯗꯨꯝ ꯆꯠꯅꯤꯡꯗꯕ ꯃꯤ ꯆꯠꯇ꯭ꯔꯦ ꯑꯗꯨꯃꯥꯏꯅ ꯁꯨꯝ ꯇꯧꯕꯅꯤ
ꯁꯥꯒꯩꯗꯤ ꯌꯥꯎꯗꯕ ꯁꯨꯌꯥ ꯌꯥꯗꯦ ꯁꯥꯒꯩꯒꯤ ꯊꯣꯛꯄꯗꯗꯤ
ꯑꯁ ꯅꯨꯡꯉꯥꯏꯅꯤꯌꯦ ꯑꯩ ꯑꯗꯨꯝ ꯇꯧꯅꯤꯡꯉꯦ ꯑꯗꯨꯃꯥꯏꯅ
ꯎꯗ ꯅꯣꯏ ꯆꯥꯛ ꯆꯥꯔꯕꯅ
ꯑꯁ ꯑꯩ ꯆꯥꯛ ꯆꯥꯗ꯭ꯔꯦ ꯑꯩꯗꯣ ꯍꯤꯗꯥꯛ ꯑꯃ ꯆꯥꯔꯨꯔꯦꯕ ꯈꯪꯕ꯭ꯔꯥ
ꯑꯥ
ꯑꯗꯩꯗꯣ ꯄꯨꯛꯁꯟꯅꯔ ꯂꯩꯔꯦ
ꯎꯝ
ꯑꯗꯨꯒ ꯑꯩꯁꯦ ꯆꯥꯛꯁꯦ ꯆꯥꯒꯦ ꯇꯧꯔ ꯀꯥꯟꯁꯤꯗ ꯉꯔꯥꯡ ꯌꯥꯝ ꯄꯩꯁꯥ ꯇꯤꯡꯅ ꯇꯧꯖꯔꯨꯔꯒ ꯀꯩꯗꯧꯕꯒꯤ ꯆꯥꯡꯁꯦ ꯆꯥꯗꯣꯏꯅꯣ ꯈꯜꯂꯒ ꯇꯣꯛꯑꯦ
ꯑꯁ
ꯋꯥꯈꯜꯗꯣ ꯄꯩꯁꯥ ꯊꯤꯡꯕꯗꯣ ꯑ ꯈꯟꯈꯦꯕ
ꯑ ꯃꯤ ꯀꯦꯟ ꯆꯥꯡꯗꯤ ꯊꯣꯡꯉꯒꯦ ꯅꯪ ꯆꯥꯛ ꯊꯣꯡꯉꯦ ꯍꯥꯏꯗꯥꯅ
ꯈꯥꯝꯃꯦ ꯑꯁꯤꯁꯤꯡꯕ ꯌꯥꯝ ꯊꯣꯡꯉꯦ ꯑꯗꯨꯒ ꯒꯥꯔꯤꯟ ꯈꯥꯒ ꯃꯔꯨꯝ ꯀꯩꯀꯩꯗꯣ ꯑꯃꯨꯛ ꯉꯧꯔꯦ
ꯎꯝ
ꯑꯗꯨꯒ ꯑꯩꯈꯣꯏꯒꯤꯗꯣ ꯎ ꯃꯣꯔꯣꯛ ꯑꯃ ꯄꯥꯜꯂꯦꯕ ꯍꯪꯕ꯭ꯔꯥ ꯄꯤꯛꯇ꯭ꯔꯨꯛꯇꯤ ꯄꯤꯛꯄ ꯑꯗꯨꯒ ꯃꯣꯔꯣꯛꯁꯦ ꯌꯥꯝꯥ ꯆꯥꯕ ꯃꯤꯅꯗꯤ ꯀꯩ ꯎ ꯃꯣꯔꯣꯛꯅꯣ ꯁꯤꯕꯨ ꯄꯤꯇ꯭ꯔꯨ ꯄꯤꯇ꯭ꯔꯨꯞ ꯄꯤꯛꯑꯦ ꯑꯗꯨꯝ ꯍꯥꯏꯕ ꯅꯦ ꯃꯣꯔꯣꯛꯇꯤ ꯌꯥꯝ ꯁꯥꯕ
ꯃꯤꯅ ꯎꯕꯗꯗꯤ ꯃꯤꯠꯇꯤ ꯆꯨꯞꯇꯕꯗꯣ ꯁꯥꯔꯒ
ꯑꯍꯣ ꯍꯣꯏ ꯍꯣꯏ ꯑꯗꯨꯒꯅꯦ ꯆꯥꯕꯗꯅꯦ ꯑꯃ ꯃꯦꯠꯄꯁꯦ ꯑꯝꯇ ꯆꯥꯕ ꯉꯝꯗꯕ ꯇꯪꯈꯥꯏ ꯍꯥꯎꯗ ꯈꯤꯇꯪ ꯍꯛ ꯋꯥꯠꯇ꯭ꯔꯗꯤ
ꯑꯣ ꯐꯩꯅꯦ ꯑꯗꯨꯗꯤ
ꯎꯝ ꯑꯁ ꯃꯍꯗꯤ ꯈꯨꯨꯁ ꯑꯃ
ꯄꯤ ꯑꯁꯨ ꯆꯝꯄ꯭ꯔꯥꯗ
ꯎꯝ ꯅꯒꯗꯤ ꯀꯩꯁꯒꯦ
ꯑꯩꯈꯣꯏ ꯉꯁꯤ ꯌꯦꯔꯨꯝ ꯊꯣꯡꯉꯦ ꯑꯗꯨꯒ ꯑꯃꯦꯠꯄ ꯑꯃ ꯌꯥꯎꯔꯦ ꯁꯨꯃꯥꯏꯅ ꯇꯧꯗ꯭ꯔꯥ
ꯑꯁ ꯅꯪ ꯐꯖꯅ ꯆꯥꯔꯝꯃꯅꯤ ꯑꯗꯨꯗꯤ
ꯎꯝ ꯑꯃ ꯁꯤꯗ ꯑꯩꯈꯣꯏ ꯌꯦꯟ ꯃꯔꯨꯝ ꯀꯣꯛꯅꯕꯅ ꯀꯣꯏꯂꯔ ꯃꯉꯥ ꯊꯝꯃꯦꯕ ꯑꯃꯗꯣ ꯃꯇꯣꯟ ꯃꯥꯒꯤ ꯃꯇꯣꯟ ꯃꯇꯣꯟ ꯍꯥꯏꯕ ꯅꯠꯇ꯭ꯔꯣ ꯑꯃ ꯃꯇꯇ꯭ꯔꯣꯛ ꯍꯥꯏꯕ꯭ꯔꯣ ꯑꯃ ꯃꯇ꯭ꯔꯣꯛ ꯑꯗꯨꯗꯣ ꯍꯥꯏꯐꯦꯠ ꯃꯨꯁꯟꯕꯩ ꯇꯥꯏꯞ ꯇꯧꯋꯦ ꯊꯣꯡꯇꯣꯛꯑ ꯍꯦꯒ ꯇꯧꯔꯝꯕꯅꯤ ꯑꯗꯨꯁꯨ ꯍꯣꯏ ꯌꯦꯡꯒꯤꯗꯨ ꯊꯣꯡꯉꯅꯤ
ꯑꯗꯨ ꯍꯧꯖꯤꯛ ꯊꯣꯛꯇꯣꯔꯛꯑꯅꯤ
ꯑ ꯑꯗꯨꯣꯡ ꯊꯣꯡꯇꯣꯔꯛꯑꯅꯤꯦ ꯑꯥ ꯈꯪꯗꯦꯕꯣ ꯑꯩ ꯄꯨꯛꯁꯦ ꯑꯗꯨꯝ ꯈꯪꯗꯦ ꯆꯥꯕꯩꯅ ꯍꯇꯨꯕꯨꯗꯤ ꯊꯜꯂꯦꯅꯤꯅ ꯑꯗꯨꯕꯨ ꯑꯗꯨꯝ ꯏꯍꯥꯡ ꯍꯥꯡꯒꯦ ꯍꯥꯏꯕ ꯑꯩꯁꯦ ꯀꯩꯗꯧ ꯍꯥꯏꯟꯕ ꯉꯝꯗꯦ
ꯑꯩꯗꯤ ꯍꯧꯖꯤꯛ ꯆꯔꯣꯏꯕꯒ ꯍꯣꯔꯦꯟ ꯃꯤꯗꯥꯡꯁꯨ ꯑꯗꯨꯝ ꯆꯥꯅꯤꯡꯉꯦ ꯑꯩ ꯀꯃꯥꯏꯅ ꯇꯧꯔꯤꯅꯣ ꯈꯪꯗꯦ
ꯍꯪꯗꯦꯉꯣ ꯑꯩꯁꯨꯕꯨꯥꯡꯗ ꯍꯥꯡꯉꯤ ꯀꯃꯥꯏꯅ ꯇꯔ ꯑꯗꯨꯒ ꯏꯁꯤꯡꯒꯨꯝꯕ ꯈꯔ ꯊꯛꯑꯗꯤ ꯈ ꯐꯩꯌꯦ ꯏꯁꯤꯡ ꯌꯥꯝ ꯊꯛꯏꯈꯩ ꯐꯩ ꯏꯁꯤꯡ ꯊꯛꯀꯦ ꯇꯧꯔꯝꯕꯅꯤ ꯉꯥꯥꯛꯂꯦ ꯊꯛꯀꯦ ꯇꯧꯔꯒ ꯑꯗꯨꯝ ꯀꯥꯎꯈ꯭ꯔꯦ
ꯑꯩꯁ ꯑꯩꯁꯦ ꯃꯔꯝꯗꯤ ꯌꯥꯝ ꯃꯇꯧ ꯃꯥꯟꯅꯕ ꯈꯪꯕ꯭ꯔꯥ ꯏꯁꯤꯡꯁꯦ ꯂꯤꯇꯔ ꯑꯃꯃꯝꯒꯤꯀꯣ ꯑꯍꯨꯝꯒꯁꯨ ꯑꯩꯒꯤ ꯇꯦꯕꯜ ꯅꯥꯀꯒ ꯈꯤꯜꯂꯒ ꯊꯝꯃꯦꯦ ꯦꯄꯗꯒ ꯊꯛꯇꯣꯏꯅꯤ ꯅꯣꯡꯃꯗ ꯊꯧꯔ ꯅꯨꯃꯤꯠ ꯅꯤꯅꯤꯃꯨꯛꯇꯤ ꯊꯛꯏꯀꯣ ꯑꯗꯨꯒꯤ ꯃꯇꯨꯡꯗꯗꯤ ꯁꯨꯝ ꯏꯁꯤꯡꯗꯨ ꯊꯥꯛꯑ ꯊꯥꯛꯑꯒ ꯄꯨꯛꯇꯨ ꯊꯟꯕ ꯍꯦꯟꯒꯠꯂꯛꯄꯗꯒꯤꯩ ꯀꯝ ꯆꯥꯕ ꯌꯥꯔꯦ
ꯑꯝ
ꯆꯥꯅꯤꯡꯉꯛꯄꯗꯗꯤ ꯑꯗꯨ ꯆꯥ ꯌꯥꯗꯦ ꯑꯩꯒꯤ ꯇꯣꯛꯈ꯭ꯔꯦ ꯑꯗꯨꯝ
ꯀꯩꯅꯣꯝ ꯇꯧꯅꯤꯡꯉꯦ ꯂꯤ ꯕꯣꯇꯜꯗꯣ ꯑꯗꯨꯗ ꯇꯧꯔꯒ ꯗꯦꯠ ꯑꯣꯐ ꯁꯔꯄ꯭ꯔꯥꯏꯁꯗ ꯁꯦꯝꯅꯤꯡꯅꯤ ꯑꯗꯨ ꯒ꯭ꯂꯥꯁ ꯂꯤꯛꯂꯤꯒꯤ ꯂꯩꯇꯦ ꯑꯗꯨ ꯁꯦꯝꯗꯦ
ꯑꯩꯏ ꯏꯃꯥꯟꯅꯕꯤ ꯑꯄꯤꯛꯄꯗꯨꯗꯤ ꯃꯇꯧ ꯑ ꯄꯥꯟꯕꯅꯦ ꯅꯣꯡꯃꯈꯛꯁꯦ ꯑꯃꯨ ꯀ꯭ꯂꯥꯁꯇ ꯄꯨꯔ ꯂꯥꯛꯑ ꯑꯦ
ꯑ ꯑꯄꯤꯛꯄꯤ ꯑꯃ ꯃꯊꯛꯀꯤꯗꯨꯔꯥ
ꯍꯣꯏ ꯍꯣꯏ ꯍꯣꯏ ꯑꯩꯒꯤ ꯑꯩꯒꯤ ꯏꯃꯥꯟꯅꯕꯤꯗꯣ ꯃꯥꯁꯦ ꯀ꯭ꯂꯥꯁ ꯇꯥꯛꯄꯗ ꯑꯗꯨ ꯁꯦꯝꯃꯒ ꯄꯨꯔꯒ ꯂꯥꯛꯑꯦ ꯅꯣꯡꯃ ꯈꯛꯇꯪ ꯑꯗꯨꯒ ꯅꯨꯡꯉꯥꯏꯕꯗꯩ ꯑꯝꯇ ꯁꯦꯝꯃꯛꯈꯤꯗ꯭ꯔꯦ ꯑꯗꯨꯒꯤ ꯅꯨꯡꯉꯥꯏꯥꯟꯕꯗꯩꯗ ꯃꯥꯁꯦ ꯃꯃꯥꯏꯁꯦ ꯅꯥꯕꯅꯤꯅ ꯆꯝꯐꯨꯠ ꯀꯥꯞꯐꯨꯠꯂꯒ ꯄꯨꯔ ꯂꯥꯛꯑꯦ ꯑꯗꯨꯁꯨ ꯅꯣꯡꯃꯈꯛ ꯅꯣꯡꯃ ꯅꯣꯡꯃ ꯈꯛꯇꯅꯤ ꯀꯣꯃꯥꯏꯅ ꯇꯧꯔꯤꯁꯦ
ꯁꯤꯗꯗ ꯑꯗꯣ ꯑꯩꯈꯣꯏꯗꯤ ꯕꯖꯦꯠꯇꯨꯒꯤꯅꯦ ꯍꯥꯏꯕ ꯅꯠꯇ꯭ꯔꯥ ꯑꯗꯨꯅꯦ ꯑꯗꯨꯗꯤ ꯏꯅꯥ ꯈꯨꯟꯕꯤ ꯃꯤꯒꯤꯅꯦ ꯍꯥꯏꯕ ꯍꯥꯏꯗꯤ ꯇꯣꯂꯣꯞꯄ ꯆꯥꯕ ꯑꯗꯨꯗꯤ ꯑꯩꯈꯣꯏꯗꯗꯤ ꯑꯥꯎꯠ ꯑꯣꯐ ꯕꯖꯦꯠ ꯑꯣꯏꯈ꯭ꯔꯦꯕ ꯑꯗꯨꯗꯤ ꯅꯣꯡꯃꯗꯤ ꯉꯝꯅꯤ ꯅꯤꯅꯤꯗꯤ ꯉꯝꯃꯝꯅꯤ ꯑꯩ ꯌꯨꯝꯗ ꯐꯪꯖꯔꯕ ꯑꯃ ꯐꯔꯦꯀꯣ ꯗꯦꯍꯖꯗꯤ ꯕꯤꯔꯨꯁꯨ ꯂꯩꯇ꯭ꯔꯦ
ꯍꯣꯏ ꯃꯔ ꯄꯨꯔꯛꯏ ꯕꯤꯗ꯭ꯔꯨꯠꯅꯦ ꯑꯗꯨꯒ ꯕ꯭ꯔꯣꯀꯣꯂꯤꯅꯦ ꯒꯖꯔꯅꯦ ꯑꯗꯨꯒ ꯀꯔꯤ ꯀꯗꯣ ꯑꯃꯒ ꯄꯨꯔꯛꯄꯅꯦꯕ
ꯎꯝ
ꯀ ꯄꯨꯨꯔꯦ ꯇꯤꯐꯤꯟ ꯐꯖꯕꯂꯒ ꯍꯥꯞꯄꯒ ꯅꯨꯡꯉꯥꯏꯔꯒ ꯇꯣꯛꯈ꯭ꯔꯦ ꯑꯗꯨ
ꯑꯣ ꯎ ꯎꯝ ꯅꯪꯒꯥꯏꯗꯧꯃꯤꯅꯥ